ꯍꯜꯂꫭ
ꯍꯜꯂꯣ ꯇꯥꯏꯔ‌ꯦ ꯇꯥꯏꯔ‌ꯦ
ꯑꯥ ꯀꯩꯊꯧꯔꯝꯃꯤꯅꫭ
ꯆꯥꯥꯛ ꯇ ꯊꯝꯃꯝꯅꯤ ꯀꯩꯗꯧꯔꯤꯅꯣꯁꯟꯖꯤꯠ
ꯁꯤꯁꯨ ꯅꯈꯣꯟ ꯅꯋꯥꯇꯥꯗ ꯀꯨꯏꯔꯦꯅ ꯀꯣꯜ ꯇꯧꯔꯛꯏꯅꯤ
ꯑꯣ ꯅꯍꯥꯟꯗꯏ ꯊꯕꯛ ꯉꯁꯤꯗꯤ ꯌꯦꯟ ꯆꯥꯔꯦ
ꯌꯦꯟ ꯊꯣꯡꯉꯦ
ꯑꯥ
ꯑꯍꯥꯎ ꯑꯍꯥꯎ ꯌꯥꯝ ꯆꯥꯏꯗ
ꯑꯁ ꯅꯧ ꯐꯥꯗꯣꯛꯈꯤꯕ ꯋꯥꯅꯤꯗ ꯇꯣꯏꯅ ꯆꯥꯕ ꯅꯠꯇ‌ꯦꯗ
ꯁꯕꯥꯥꯟ ꯌꯥꯝ ꯐꯒꯠꯂꯝꯗꯧ ꯃꯥꯂꯦꯀꯣ
ꯎꯝ ꯈꯔ ꯐꯒꯠꯂꯦ ꯈꯔ ꯐꯒꯠꯂꯦꯅ ꯈꯜꯂꯦ ꯗꯥ ꯖꯦꯛꯁꯟꯗꯒꯤ ꯀꯩꯆꯥꯔꯒꯦ
ꯑꯥ ꯑꯩꯈꯣꯏꯗꯤ ꯀꯔꯤ ꯑꯂꯨ ꯌꫭꯜꯂꯦ
ꯑꯗ ꯑꯣꯏꯤꯔꯂꯦ
ꯎꯝ
ꯍꯥꯎꯕꯅꯤꯗ ꯆꯝꯅ ꯑꯗꯨ
ꯍꯥꯎꯔꯦ ꯍꯥꯎꯔꯦ ꯑꯁ ꯑꯩꯗꯤ ꯆꯝꯊꯣꯡ ꯑꯣꯏꯅ ꯄꯥꯝꯖꯕꯅꯤ ꯑꯗꯨꯕꯨ ꯇꯉꯥꯏ ꯐꯗꯗꯅ ꯑꯂꯨ ꯏꯔꯣꯟꯕꯗ ꯇꯥꯔꯦ
ꯑꯣ ꯇꯧꯕꯅꯤꯗ
ꯀꯔꯝ ꯀꯔꯝ ꯄꯥꯜꯂꯤꯒꯦ ꯍꯧꯖꯤꯛꯀꯥꯟꯖꯤꯕꫭ
ꯀꯔꯝ ꯀꯔꯝ ꯄꯥꯜꯂꯤꯒꯦ ꯅꯨꯡꯉꯥꯏꯔꯤ ꯑꯗꯨꯝ ꯄꯪꯂꯩ ꯄꯪꯂꯩ ꯂꯩꯔꯤ ꯍꯥꯏꯇꯥꯔꯦ
ꯄꯪꯂꯩ ꯂꯩꯔꯤꯕ
ꯎꯝ
ꯌꯨꯝꯗꯗ ꯑꯗꯨꯝ ꯂꯩꯔꯕꯣ ꯀꯃꯥꯏ ꯇꯧꯔꯒꯦ ꯍꯧꯖꯤꯛꯀꯥꯟꯁꯦ
ꯍꯣꯏ ꯅꯣꯡ ꯐꯥꯗꯣꯛ ꯌꯨꯝꯗ ꯂꯩꯔꯦ ꯀꯣꯂꯦꯖꯁꯨ ꯂꯣꯏꯒꯔꯅꯤꯅ ꯍꯥꯏꯗꯤ ꯑꯃꯨꯛ ꯏꯃꯥꯟꯅ ꯁꯤꯡꯊꯣꯛꯎꯁꯦꯀꯥꯏ ꯊꯣꯛ
ꯈꯔ ꯌꯨꯝꯗꯗꯤ ꯈꯔ ꯂꯩꯔꯦꯇꯥꯦ ꯍꯥꯏꯇꯥꯔꯦ ꯍꯟꯗꯛꯇꯤ ꯈꯔ
ꯑꯗꯨꯝ ꯀꯣꯏꯕꯒ ꯆꯠꯅꯤꯡꯗ꯭ꯔꯣꯅꯦ
ꯍꯣꯏ ꯀꯩꯗꯧ ꯆꯠꯅꯤꯡꯉꯥꯏꯗ ꯆꯠꯅꯤꯡꯉꯤꯕ ꯄꯣꯠꯅꯤ
ꯑꯩꯖꯨ ꯂꯝꯖꯦ ꯌꯥꯝ ꯀꯣꯏꯕ ꯆꯠꯅꯤꯡꯕ ꯑꯗꯨ ꯏꯇꯣꯝꯇ ꯆꯠꯄꯗꯨꯗꯤ ꯌꯦꯡꯉꯨ
ꯌꯥꯗꯕꯅꯦ ꯎꯝ
ꯑꯗꯨꯅꯦ ꯑꯩꯈꯣꯏꯒꯤ ꯌꯥꯝꯃ ꯍꯧꯔꯒ ꯆꯠꯃꯤꯟꯅꯁꯤꯔꯅ ꯀꯣꯜ ꯇꯧꯔꯛꯏꯅꯤꯅꯦ
ꯌꯥꯏꯅꯦ ꯌꯥꯏꯅꯦ ꯀꯣꯏꯌꯨꯕ ꯑꯧ ꯑꯗꯣ ꯌꯥꯝ ꯍꯥꯏꯗꯤ ꯃꯐꯝ ꯐꯖꯁꯨ ꯐꯖꯕ ꯈꯔꯁꯨ ꯅꯛꯄ ꯍꯥꯏꯔꯗꯤ ꯄꯩꯁꯥꯁꯨ ꯌꯥꯝ ꯆꯪꯗꯕꯤꯗ ꯑꯗꯨꯝ ꯁꯤꯂꯣꯡꯒꯨꯝꯕ ꯆꯠꯂꯨ ꯌꯥꯕꯅꯦ
ꯁꯤꯠ ꯑ ꯁꯤꯂꯣꯡ ꯁꯤꯀꯤꯝꯗꯒꯤ ꯃꯦꯒꯥꯂꯤꯌꯥ ꯅꯨꯡꯉꯥꯏ ꯌꯥꯝ ꯅꯨꯡꯉꯥꯏ ꯍꯥꯏꯅꯦ ꯋꯦ ꯀꯩꯁꯤꯕꫭ
ꯋꯦꯗꯔ ꯅꯨꯡꯉꯥꯏ ꯁꯤꯂꯣꯡꯗꯤ ꯁꯤꯂꯣꯡ ꯍꯥꯏꯖꯕ ꯋꯥꯅꯤ ꯑꯌꯥꯝꯕ ꯇꯨꯔꯤꯁ ꯏꯁꯄꯣꯠꯇꯤ ꯃꯦꯘꯥꯂꯤꯌꯥꯗ ꯁꯤꯜ ꯂꯩꯁꯤꯗꯨꯅ ꯃꯣꯏ ꯀꯣꯏꯔꯨꯕ ꯌꯥꯏ
ꯏꯁ ꯃꯣꯔꯦꯗꯤ ꯀꯤꯔ‌ꯦꯍ‌ꯦ ꯍꯧꯙꯤꯛꯀꯥꯟꯗꯤ
ꯀꯤꯔꯦ ꯍꯧꯖꯤꯛꯀꯥꯟꯗꯤ
ꯑꯗꫭ ꯃꯦꯒꯥꯥꯂꯤꯌꯥꯁꯨ ꯋꯦꯗꯔ ꯌꯥꯝ ꯅꯨꯡꯉꯥꯏ ꯍꯥꯏꯅꯦ ꯏꯪꯁꯨ ꯏꯪꯗꯕ ꯁꯥꯁꯨ ꯁꯥꯗꯕ
ꯆꯪꯕꯔ
ꯆꯥꯡꯃꯗ
ꯖꯥꯃꯗꯤ ꯂꯩ ꯑꯗꯨ ꯅꯣꯡ ꯇꯥꯍꯩꯈꯒ꯭ꯔꯗꯤ ꯃꯣꯏ ꯕꯦꯔꯥ ꯑꯃꯨ ꯃꯨꯛ ꯀꯥꯕꯤ ꯇꯧꯕꯅꯦ ꯑꯗꯨꯗꯅꯦ
ꯑꯗꫭ ꯃꯣꯏ ꯅꯣꯡ ꯇꯥꯔꯁꯨ ꯈꯨꯗꯛꯇ ꯑꯗꯨꯝ ꯐꯠ ꯆꯨꯔꯝꯃꯒ ꯐꯠ ꯃꯥꯡꯕꯤ ꯇꯧꯕ ꯃꯥꯜꯂꯦ ꯃꯣꯏꯉꯤ
ꯑ ꯑꯗꯨꯕꯨꯗꯤ ꯇꯥꯏ ꯑꯗꯨ ꯈꯨꯗꯛ ꯈꯨꯗꯛꯀꯤ ꯊꯕꯛ ꯇꯥꯏꯂꯀꯥꯟꯗꯗꯤ
ꯑꯁ ꯑꯗꯨꯒꯤ ꯋꯦꯗꯔꯗꯨꯖꯨ ꯅꯨꯡꯉꯥꯏꯗꯧ ꯃꯥꯜꯂꯤꯗ
ꯅꯨꯡꯉꯥꯏꯅꯤ
ꯑꯩꯈꯣꯏ ꯁꯤꯗꯗꯤ ꯌꯦꯡꯉꯨ ꯄꯪꯌꯥꯛ ꯌꯥꯛꯈꯩ ꯑꯃꯨꯛꯁꯅꯤ ꯑꯃꯨꯛ ꯑꯁ ꯂꯩꯕꯝ ꯆꯥꯕꯝ ꯈꯪꯗꯦꯅꯦ
ꯈꯪꯗꯦ
ꯑꯩꯅꯦ ꯑꯩꯈꯣꯏ ꯃꯔꯤꯒꯨꯝꯕ ꯇꯧꯔꯒ ꯑꯝꯇꯪ ꯕꯥꯏꯛ ꯅꯣꯏꯁꯨ ꯆꯠꯈ꯭ꯔꯗꯤ ꯑꯅꯤꯅꯤꯗꯣ ꯅꯨꯡꯉꯥꯏꯔꯣꯏꯗ꯭ꯔꯣ ꯁꯤꯂꯣꯡꯒ ꯀꯣꯏꯔꯨꯔꯒ ꯑꯃꯨꯛ ꯑꯗꯨꯝ ꯃꯊꯪ ꯃꯊꯪ ꯀꯣꯏꯔꯨꯕ ꯍꯥꯏꯇꯥꯔꯦ ꯁꯤꯂꯣꯡ ꯑꯃꯨꯛ ꯆꯪꯉꯨꯕ ꯃꯦꯒꯥꯥꯂꯤꯌꯥ ꯆꯪꯉꯝꯃꯤ ꯊꯣꯛꯂꯛ ꯌꯦꯡꯉ ꯑꯃꯨꯛ ꯆꯠꯈꯤꯕ ꯅꯨꯃꯤꯠ ꯇꯔꯥꯉꯥꯅꯤꯒꯨꯝꯕ ꯇꯧꯔ ꯆꯠꯈ꯭ꯔꯗꯤ ꯑꯁ ꯅꯨꯡꯗꯤ ꯅꯨꯡꯉꯥꯏꯅꯤꯍꯦ
ꯑꯁ ꯌꯥꯝ ꯊꯤ ꯅꯨꯡꯉꯥꯏꯅꯤ ꯏꯕꯣ ꯑꯗꯨ ꯑꯩꯈꯣꯏ ꯃꯔꯤ ꯑꯗꯨꯗꯤ ꯑꯩꯈꯣꯏ ꯄ꯭ꯂꯥꯟ ꯑꯝ ꯇꯧꯕ ꯑꯝ ꯆꯪꯉꯤꯅꯦ
ꯌꯥꯏ ꯄ꯭ꯂꯥꯟ ꯑꯃ ꯇꯧꯕ ꯌꯥꯏ ꯏꯃꯥꯟꯅꯕ ꯃꯈꯩ ꯇꯧꯔꯒ ꯑꯩꯈꯣꯏ ꯃꯔꯤ ꯑꯗꯨꯝ
ꯅꯨꯄꯤꯒꯨꯝꯕ ꯌꯥꯎꯕꯗꯤ ꯅꯨꯡꯉꯥꯏꯒꯗ꯭ꯔꯣ ꯅꯨꯄꯤ ꯑꯉꯥꯡꯁꯤꯗꯤ
ꯑꯦ ꯍꯌꯦꯡ ꯑꯗꯨꯏꯁꯨ ꯅꯨꯡꯉꯥꯏꯕ ꯃꯇꯝ ꯂꯥꯛꯈꯤꯅꯤꯒ ꯍꯥꯏꯔ
ꯍꯧꯖꯤꯛꯀꯤꯗꯤ ꯅꯨꯄꯤ ꯑꯉꯥꯡ ꯌꯥꯎꯕꯁꯤ ꯈꯤꯇꯪ ꯅꯨꯡꯉꯥꯏꯔꯣꯏꯗꯀꯣ ꯀꯥꯟ ꯂꯩꯛ ꯑꯣꯏꯅ ꯌꯥꯎꯍꯜꯂꯁꯤ ꯃ ꯑꯣꯏꯅ ꯍꯧꯛꯇꯤ ꯅꯨꯄꯤꯕꯨ ꯀꯣꯏꯕ꯭ꯔꯅꯤ ꯑꯩꯈꯣꯏ
ꯀꯣꯏꯗꯦꯗ ꯀꯅꯥꯅ ꯄꯤꯅꯣ ꯀꯣꯏꯔꯗꯤ ꯌꯥꯝ ꯃꯣꯏꯗ ꯍꯧꯔꯁꯨ ꯆꯠꯈ꯭ꯔꯅꯤ ꯄꯨꯔꯒ
ꯑꯗꯨꯅꯦ ꯑꯁ ꯅꯨꯄꯤ ꯂꯩꯇꯕ ꯅꯨꯄꯤ ꯋꯥꯔꯤ ꯁꯥꯟꯅꯕꯖꯤꯖꯨ
ꯑꯁꯤꯁꯨ ꯃꯁꯤꯁꯨ ꯃꯈꯜ ꯑꯃꯅꯤ ꯅꯨꯡꯉꯥꯏꯕ ꯂꯥꯏꯔ
ꯅꯗꯤꯅꯤ ꯄꯤꯒꯦ ꯀꯣꯏꯗ꯭ꯔꯥꯅꯦ ꯍꯧꯖꯤ ꯀꯥꯟꯁꯤꯕ
ꯍꯧꯖꯤꯛꯀꯥꯟꯁꯤꯔꯥꯎ ꯀꯣꯏꯗ꯭ꯔꯦꯗ ꯒ꯭ꯌꯥꯟ ꯇꯥꯅ ꯃꯇꯝ ꯈꯔ ꯂꯩꯔꯤꯒꯦ ꯑꯗꯨ ꯂꯩ
ꯑꯣ ꯒ꯭ꯌꯥꯟ ꯌꯥꯝ ꯇꯥꯒꯟꯕ ꯃꯤ ꯑꯣꯏꯕ ꯖꯥꯠꯅꯤꯅꯦ
ꯍꯣꯏ ꯒ꯭ꯌꯥꯟ ꯈꯔ ꯇꯥꯒꯜꯂꯤ ꯍꯥꯏꯇꯥꯔꯦ ꯍꯧꯖꯤꯛꯀꯥꯟꯁꯤꯗꯤ ꯒ꯭ꯌꯥꯟ ꯇꯥꯗ꯭ꯔꯗꯤ ꯌꯥꯗ꯭ꯔꯦ
ꯑꯍꯟꯒꯤ ꯈꯣꯟꯊꯤ ꯌꯥꯝ ꯆꯥꯔꯛ ꯀꯣ
ꯍꯣꯏ ꯑꯍꯟꯒꯤ ꯈꫭꯟꯊꯤ ꯌꯥꯝ ꯆꯥꯔꯦ
ꯑꯥ ꯅꯨꯄꯤ ꯄꯨꯁꯤꯜꯂꯛꯇꯕꯩ ꯀꯣꯟꯊꯤ ꯆꯣꯡ ꯆꯥꯔꯛꯑꯅꯤꯗꯣ ꯈꯜꯂꯗꯤ
ꯑ
ꯑꯗꯨꯅ ꯅꯨꯄꯤ ꯑꯉꯥꯡ ꯀꯣꯏꯗꯕꯤꯗ ꯒ꯭ꯌꯥꯟ ꯇꯥꯅ ꯃꯇꯝ ꯈꯔ ꯂꯩꯔꯒ ꯀꯣꯏꯗꯅ ꯂꯥꯟꯗꯅ ꯈꯠꯇ ꯍꯧꯧꯔꯤꯒꯦ ꯅꯠꯇ꯭ꯔꯗꯤ ꯑꯥ ꯑꯗꯨ ꯆꯠꯄ ꯈꯣꯠꯄ ꯌꯥꯝ ꯆꯠꯑꯦꯅ ꯑꯩꯗꯅ
ꯂꯅꯦ ꯑꯁ ꯆꯨꯝꯃꯤꯅꯦ
ꯊꯤꯡꯅꯤ ꯍꯣꯏ ꯍꯥꯏꯔꯝꯗ꯭ꯔꯗꯤ ꯁꯥꯒꯨꯝ ꯇꯧ ꯈꯪꯅꯔꯨꯕ ꯀꯧꯕꯅꯤ ꯅꯍꯥ ꯍꯥꯏꯔꯝꯗ꯭ꯔꯁꯨ ꯅꯨꯡꯉꯥꯏꯇꯒꯨꯝ ꯇꯧ ꯄꯥꯔꯃꯤꯁꯟ ꯃꯌꯥꯝꯗꯨ ꯂꯧꯕꯗ
ꯑ ꯀꯩꯅꯣꯝ ꯀꯩꯅꯣꯝ ꯆꯠꯂꯦ ꯀꯩꯅꯣꯝ ꯇꯧꯔꯦ ꯀꯣꯜꯗꯪꯗ ꯑꯗꯨ ꯇꯧꯔ ꯂꯩꯔꯤꯀꯥꯟꯗ ꯊꯕꯛꯁꯤ ꯆꯥꯐꯝ ꯈꯪꯗꯕꯗꯣ ꯑꯗꯨ ꯑꯁ ꯏꯀꯣꯏꯕ ꯀꯣꯏꯅꯕꯒꯤ ꯅꯨꯡꯉꯥꯏꯇꯧꯁꯤꯀꯣ ꯈꯖꯤꯛ ꯅꯥꯡꯅꯕꯗ ꯒ꯭ꯌꯥꯟ ꯇꯥꯔꯗꯤ
ꯇꯥꯔꯗꯤ ꯇꯥꯗꯕ ꯌꯥꯎꯋꯤꯗꯅ ꯍꯣꯏ ꯃꯣꯏꯁꯨ ꯇꯥꯗꯕ ꯍꯥꯏꯩ ꯆꯦꯛꯁꯤꯟꯕꯗꯤ ꯆꯦꯛꯁꯤꯟꯖꯩꯕꯅꯤ ꯑꯗꯨꯕꯨꯗꯤ
ꯑꯩꯗ ꯑꯃꯔꯣꯝꯗꯕꯨꯣ ꯑꯃꯔꯣꯝꯗꯅ ꯌꯥꯝ ꯅꯨꯡꯉꯥꯏꯇꯕ
ꯎꯝ ꯑꯃꯔꯣꯝꯗ ꯈꯜꯂꯕꯁꯨ ꯑꯗꯨꯁꯨ ꯃꯍꯥꯎ ꯑꯃꯅꯤ ꯄꯨꯟꯁꯤ
ꯑꯥꯏ ꯈꯁ ꯑꯗꯨꯩ ꯀꯥꯟꯖꯨ ꯀꯒ ꯂꯦꯜꯂꯤꯒꯦ ꯀꯥꯂꯦꯟꯒ ꯑꯣꯏꯔꯦ
ꯀꯥꯂꯦꯟꯗ ꯑꯣꯏꯔꯦ ꯌꯨꯝ ꯈꯔ ꯂꯩꯔꯦ ꯑꯗꯨꯗꯤ ꯁꯥꯕꯅꯤꯅ ꯍꯩ ꯈꯔ ꯆꯥꯛ ꯇꯧ ꯂꯥꯏ ꯑꯗꯨꯃꯥꯏꯅ ꯑꯗꯨꯨꯝ ꯑꯗꯨ ꯍꯥꯏꯔ ꯂꯝ ꯆꯠꯄꯗꯣ ꯍꯩꯅꯣ ꯅꯣ ꯎꯝ ꯍꯧꯖꯤꯛꯇ ꯅꯨꯡꯉꯥꯏꯔꯛꯑꯗꯣꯅꯤꯅꯦ ꯖꯨꯟꯒ ꯂꯣꯏꯁꯤꯜꯂꯦ ꯈꯔ ꯅꯣꯡ ꯈꯔ ꯈ ꯇꯥꯍꯧꯔꯅꯤꯅ ꯁꯤꯂꯣꯡ ꯆꯠꯄꯗꯨ ꯐꯠ ꯅꯨꯡꯉꯥꯏꯔꯗꯣꯏꯅꯤ
ꯁꯤꯂꯣꯡꯁꯤꯕꯨ ꯑꯣꯏꯗ ꯃꯣꯏꯒꯤ ꯀꯔꯝꯕ ꯁꯤꯖꯟꯅꯗꯅ ꯈ꯭ꯋꯥꯏ ꯅꯨꯡꯉꯥꯏꯕꯖꯥꯠꯅꯣ ꯃꯣꯏꯁꯦ
ꯍꯧꯖꯤꯛ ꯃꯦ ꯖꯨꯟ ꯖꯨꯂꯥꯏꯁꯤꯁꯤꯅ ꯈꯔ ꯅꯨꯡꯉꯥꯏ ꯋꯥꯇꯔꯐꯣꯜꯒꯨꯝꯕꯗ ꯏꯁꯤꯡ ꯇꯥꯏ ꯅꯠꯇ꯭ꯔꯗꯤ ꯄꯥꯛꯇꯥꯥꯗꯦ ꯍꯥꯏꯕꯅꯦꯕ
ꯀꯩ ꯃꯥꯇꯝꯗꯗꯤ
ꯃꯣꯏꯁꯨ ꯎꯟꯒ ꯇꯥꯕ꯭ꯔꯥ ꯀꯩꯅꯣꯝ ꯍꯥꯏꯗꯥꯏꯅꯦ
ꯁꯤꯂꯣꯡꯗꯗꯤ ꯎꯟꯗꯤ ꯇꯥꯕ ꯃꯥꯟꯗꯦ
ꯏꯪꯊꯝꯊꯥꯒꯨꯝꯕꯗ ꯏꯁꯅꯣ ꯇꯥꯏ ꯍꯥꯏꯕ꯭ꯔꯥ ꯑꯗꯨꯃꯥꯏꯅꯗꯤ ꯍꯥꯏꯕ꯭ꯔꯥ ꯑꯗꯨꯃꯥꯏꯅ ꯇꯥꯒꯨꯝ ꯇꯧꯕ
ꯑꯩꯁꯨ ꯆꯠꯇ꯭ꯔꯤꯝꯅꯤꯅ ꯆꯞ ꯆꯥꯕꯗꯤ ꯈꯪꯗꯦ ꯎꯝ ꯌꯥꯝ ꯅꯨꯡꯉꯥꯏꯗꯤ ꯍꯥꯏꯌꯦ
ꯅꯨꯡꯃꯨꯘꯤ ꯅꯨꯡꯉꯥꯏꯑꯃꯨꯛꯇꯤ ꯆꯠꯂꯨꯔꯦ ꯑꯗꯨ ꯀꯩꯁꯨ ꯑꯩꯈꯣꯏꯅ ꯆꯠꯄꯗꯨ ꯗꯤꯁꯦꯝꯕꯔꯗꯅꯤ ꯑꯗꯨ ꯀꯩꯁꯨ ꯎꯟ ꯇꯥꯗꯦ ꯑꯗꯨ ꯑꯗꯩꯗꯤ ꯋꯥꯇꯔꯐꯣꯜ ꯅꯣꯡꯁꯨ ꯏꯁꯤꯡ ꯑꯃ ꯇꯥꯔꯝꯗꯦ ꯑꯩꯈꯣꯏꯅ ꯆꯁꯨꯠꯀꯥꯟꯅꯗꯤ ꯑꯗꯨꯅ ꯑꯗꯨꯑꯣꯏꯁꯨ ꯃꯍꯥꯎ ꯥꯎ ꯑꯝꯗ ꯂꯥꯛꯑ ꯆꯠꯂꯨꯔꯦ ꯃꯐꯝ ꯑꯃ ꯑꯅꯤꯗꯤ
ꯃꯣꯏꯁꯤ ꯁꯤꯂꯣꯡꯁꯤ ꯆꯤꯡ ꯉꯥꯛꯇ ꯅꯠꯇ꯭ꯔꯣ
ꯆꯤꯡꯅꯕꯕꯤ ꯉꯥꯛꯇꯅꯤ ꯆꯤꯡ ꯂꯝꯕꯤ ꯑꯣꯏꯔꯁꯨ ꯂꯝꯕꯤ ꯐꯩꯗ ꯑꯗꯨꯅ ꯀꯩꯁꯨ ꯀꯥꯏꯗꯦꯗ
ꯌꯥꯝ ꯅꯨꯡꯉꯥꯏꯌꯦꯕ
ꯎꯝ ꯅꯨꯡꯉꯥꯏꯌꯞ
ꯁꯤꯂꯣ ꯀꯣꯏꯕꯁꯤ ꯅꯨꯄꯥ ꯀꯌꯥꯃꯨꯛ ꯄꯥꯏꯔꯗꯤ ꯀꯣꯏꯕ ꯌꯥꯅꯤ ꯑꯗꯨꯗꯤ
ꯁꯤꯂꯣꯡꯗꯤ ꯑꯗꯨꯝꯕꯠ ꯌꯥꯅꯤꯍꯦ ꯌꯥꯝꯗ꯭ꯔꯁꯨ ꯑꯗꯨꯝ ꯁꯤꯂꯣꯡ ꯈꯛꯇ ꯀꯣꯏ ꯁꯤꯂꯣꯡ ꯈꯛꯇ ꯆꯠꯄꯗꯤ ꯑꯗꯨꯝ ꯄꯨꯔꯥ ꯂꯨꯄꯥ ꯂꯤꯁꯤꯡ ꯇꯔꯥꯃꯉꯥꯃꯨꯛ ꯂꯩꯔꯗꯤ ꯂꯣꯏ ꯀꯣꯟ ꯅꯅꯤꯗ ꯐ꯭ꯂꯥꯏꯠ ꯇꯤꯛꯀꯦꯠ ꯀꯛꯈ꯭ꯔꯁꯨ ꯑꯗꯨꯅ ꯑꯗꯨꯝ ꯁꯤꯂꯣꯡꯗ ꯑꯗꯨꯝ ꯅꯨꯃꯤꯠ ꯍꯨꯝꯅꯤ ꯃꯔꯤꯅꯤ ꯂꯩꯔꯛꯄꯗ ꯄꯦꯠꯃꯩ ꯀꯣꯏ ꯌꯥꯅꯤ
ꯁꯤꯂꯣꯡꯁꯤ ꯗꯥꯏꯔꯦꯛ ꯃꯣꯏ ꯁꯤꯂꯣꯡꯗꯕꯨ ꯏꯌꯥꯔꯄꯣꯔꯠ ꯂꯩꯔꯤꯕꯣ ꯍꯧꯖꯤꯁꯦ
ꯁꯤꯂꯣꯡꯗ ꯂꯩꯔꯕꯅꯤ ꯂꯩꯗꯤ ꯂꯩ ꯍꯥꯏꯕꯅꯤ
ꯑꯣ ꯃꯁꯦꯂꯀꯩꯅꯣ ꯏꯌꯔꯄꯣꯠꯁꯤ ꯀꯨꯏꯗꯔꯤꯕ ꯃꯥꯂꯤꯀꯣ
ꯎꯝ ꯀꯩꯅꯣ ꯑꯣꯏꯅ ꯄꯨꯔꯥ ꯐ꯭ꯂꯥꯏꯠ ꯑꯆꯧꯕ ꯅꯠꯇ꯭ꯔꯁꯨ ꯃꯣꯏ ꯃꯆꯥ ꯂꯩꯗꯥꯅꯦ ꯑꯗꯨꯝꯕꯗꯣ
ꯆꯤꯡ ꯑꯣꯏꯔꯁꯨ ꯑꯗꯨꯝ ꯐ꯭ꯂꯥꯏꯠ ꯇꯥꯕꯁꯤ ꯑꯗꯨꯝ ꯌꯥꯏꯑꯕ ꯃꯣꯏꯁꯨ
ꯑꯗꯨ ꯈ꯭ꯋꯥꯏ ꯄꯥꯝꯃꯗꯤ ꯁꯤꯗꯩꯒ ꯗꯥꯏꯔꯦꯛ ꯑꯩꯈꯣꯏ ꯃꯅꯤꯄꯨꯔꯗꯩ ꯄꯥꯏꯅ ꯆꯠꯈꯤꯕꯗꯣ ꯑꯗꯨꯅꯤꯅꯦ ꯑꯩꯅ ꯄꯥꯝꯃꯤꯁꯦ ꯅꯨꯉꯥꯏꯗꯣꯏꯅꯤꯅꯦ ꯑꯗꯨꯝꯕꯘꯣ
ꯃꯅꯤꯄꯨꯔ ꯇꯨ ꯁꯤꯂꯣꯡ ꯗꯥꯏꯔꯦꯛ ꯑꯣꯏꯅ ꯄꯥꯏꯕ
ꯍꯥꯏꯗꯤ ꯐ꯭ꯂꯥꯏꯠꯇ ꯄꯥꯏꯕ ꯅꯠꯇꯕ ꯏꯁꯥꯒꯤ ꯒꯥꯔꯤ ꯇꯧꯔꯒ ꯃꯥꯛ
ꯑꯣ ꯑꯣꯏ ꯆꯨꯝꯃꯤꯅꯤ ꯑꯁ ꯑꯗꯨꯨꯝꯗꯤ ꯅꯨꯡꯉꯥꯏꯗꯕꯅꯤ ꯑꯗꯨ ꯂꯩꯕꯥꯛꯀꯤ ꯏꯔꯥꯡ ꯂꯩꯕꯅꯤꯅ
ꯑꯗꯨ ꯌꯥꯝ ꯂꯩꯕꯅꯤꯅ ꯌꯥꯕꯨꯗꯤ ꯌꯥꯔꯣꯏ ꯇꯥꯅꯤ ꯃꯈꯥꯗ ꯆꯠ ꯍꯥꯏꯗꯤ ꯆꯍꯤ ꯑꯃ ꯑꯅꯤꯗꯤ ꯑꯣꯏꯊꯣꯛꯑꯔꯣꯏ
ꯑꯗꯨ ꯍꯥꯏꯔꯒ ꯑꯩꯈꯣꯏ ꯃꯅꯤꯄꯨꯔꯒꯤ ꯑ ꯎꯈ꯭ꯔꯨꯜ
ꯀꯈ ꯁꯤꯔꯣꯏ ꯂꯤꯂꯤ ꯁꯤꯔꯣꯏ ꯂꯤ ꯐꯦꯁꯇꯤꯚꯦꯜꯁꯨ ꯌꯧꯔꯛꯑꯕꯅꯤ ꯌꯧꯔꯛ ꯖꯨꯟꯗ ꯇꯧꯕꯅꯤ ꯑꯗꯣ ꯍꯟꯗꯛꯇꯤ ꯀꯩꯁꯨ ꯇꯧꯔꯗꯧ ꯃꯥꯟꯗ꯭ꯔꯦ ꯑꯃꯨꯛ ꯊꯔꯣꯏꯗꯤꯂꯤꯒ ꯍꯥꯏ ꯎꯗꯅ ꯑꯗꯨꯝ ꯇꯣꯛꯈꯗꯣꯏ ꯄꯣꯠꯅꯤ ꯂꯥꯏꯔꯤꯛꯇꯗ ꯇꯝꯍꯧꯔꯒ
ꯑ ꯨꯒꯜꯗ ꯇꯪꯒꯤ ꯃꯤ ꯅꯥ ꯊꯒ ꯂꯄꯥ ꯎ ꯒꯨꯒꯜ ꯈꯔ ꯑꯗꯨꯃꯥꯏꯅ ꯎꯕꯗ ꯅꯠꯇꯅ ꯎꯄꯥꯏ ꯂꯩꯁꯤꯜꯂ
ꯂꯩꯇ꯭ꯔꯦ ꯏꯔꯥꯡꯃꯨ ꯇꯧ ꯍꯌꯦꯡ ꯏꯔꯥꯡ ꯐꯔꯁꯤ ꯆꯠꯂꯀꯥꯟꯗꯗꯤ ꯂꯩ ꯑꯃꯨꯛ ꯃꯨꯠꯁꯤꯤꯜꯂꯛꯑꯅꯤꯗꯣ
ꯎꯝ ꯏꯔꯥꯡꯁ ꯀꯥꯊꯣꯛ ꯂꯣꯏꯔꯗꯤ ꯑꯝꯇ ꯀꯣꯏꯊꯔꯨ ꯌꯥꯕ
ꯥꯏ ꯌꯥꯝ ꯊꯧꯔꯕꯣ
ꯀꯥꯡꯊꯔꯒ ꯃꯅꯤꯄꯨꯔ ꯃꯈ ꯈꯅꯩ ꯎꯈ꯭ꯔꯨꯜꯒ ꯆꯠꯇꯅ ꯑꯗꯩ ꯁꯦꯅꯥꯄꯇꯤ ꯑꯁꯣꯝꯁꯨ ꯌꯥꯝ ꯐꯖꯩ ꯍꯥꯏꯕꯅꯦꯕ ꯃꯣꯏꯁꯤꯡꯗꯣ ꯑꯗꯨ ꯀꯩꯁꯨ ꯌꯥꯔꯔꯣꯏꯗꯅ ꯍꯧꯖꯤꯛꯇꯤ
ꯑꯩ ꯀꯣꯏꯗꯤ ꯀꯣꯏꯅꯤꯡꯉꯦ ꯌꯥꯔꯤꯀꯥꯟꯗꯗꯤ ꯆꯠꯅꯤꯡꯗꯦꯅꯦ ꯌꯥꯗ꯭ꯔꯀꯥꯟꯗ
ꯌꯥꯗ꯭ꯔꯀꯥꯟꯗꯗꯤ ꯆꯠꯅꯤꯡꯉꯛꯀꯤꯅꯤ ꯒꯦꯔꯥꯑꯅꯤ ꯍꯧꯖꯤꯛꯀꯥꯟꯁ‌ꯦ
ꯀꯣꯏꯕ ꯍꯥꯏꯁꯦ ꯄꯨꯟꯁꯤꯁꯦ ꯇꯝꯕ ꯉꯝꯗꯦꯕ
ꯇꯝꯕ ꯉꯝꯗꯣꯏꯅꯤ ꯍꯥꯏꯗꯤ ꯋꯥ ꯍꯥꯏꯗꯤ ꯅꯣꯡ ꯐꯥꯗꯕ ꯁꯨꯝ ꯆ ꯆꯠꯊꯣꯛꯄ ꯈꯣꯠꯇꯣꯛꯄ ꯅꯨꯡꯉꯥꯏꯗꯅ ꯋꯥꯈꯟꯗꯣ ꯐ꯭ꯔꯦꯁ ꯑꯣꯏꯗꯅ ꯃꯥꯏꯜꯗꯣ ꯅꯨꯡꯉꯥꯏꯗꯅ ꯎꯝ ꯗ ꯂꯩ ꯂꯩꯁꯨ ꯀꯩꯁꯨ ꯅꯨꯡꯉꯥꯏꯕ ꯑꯣꯏꯇꯦꯕ
ꯍꯦꯅꯦ ꯑꯗꯨꯗꯤ ꯑꯩꯈꯣꯏꯒꯤ ꯑꯃ ꯁꯤꯂꯣꯡꯗꯣ ꯍꯥꯟꯅ ꯆꯠꯂꯨꯔꯁꯤꯅꯦ ꯑꯗꯨꯒ ꯑꯇꯣꯞꯄ ꯃꯊꯪ ꯃꯊꯪ ꯆꯟꯗꯕ
ꯃꯊꯪ ꯃꯊꯪꯁꯦ ꯌꯥꯝ ꯑꯃ ꯁꯤꯜꯂ ꯂ‌ꯣꯏꯔ‌‌ꯦ
ꯐꯔ ꯑꯗꯨꯗꯤ ꯑꯩꯈꯣꯏ ꯑꯩꯈꯣꯏ ꯈꯔ ꯀ ꯀꯅꯥꯅꯣ ꯇꯥꯟꯅꯔꯁꯤ ꯑꯗꯨꯒ ꯆꯠꯅꯕ ꯇꯧꯁꯤ ꯑꯗꯣ ꯉꯁꯤꯗꯤ ꯑꯩ ꯊꯕꯛ ꯑꯃ ꯂꯩꯔꯦ ꯇꯥꯎ ꯑꯩ ꯊꯝꯃꯒꯦ
ꯍꯣꯏ ꯍꯣꯏ
ꯑꯣꯀꯦ ꯇꯃꯦ ꯀꯣ
ꯎꯝ ꯎꯝ